ꯍꯜꯂꯣ
ꯍꯧꯒꯠꯂꯕꯣ
ꯍꯧꯒꯠꯂꯦ ꯍꯧꯒꯠꯂꯦ ꯍꯧꯒꯠꯂꯒ ꯆꯥꯛ ꯆꯥꯒ ꯀ ꯑꯃꯨꯛꯀ ꯇꯨꯝꯁꯤꯔꯥ ꯍꯥꯏꯅ ꯂꯩꯔꯤꯌꯦ
ꯑꯦ
ꯅꯪꯗꯤ
ꯑꯩ ꯍꯧꯒꯠꯄꯨꯗꯤ ꯍꯧꯒꯠꯂꯦ ꯑꯗꯨꯕꯨ ꯁꯛ ꯆꯛꯄꯨꯗꯤ ꯆꯥꯗ꯭ꯔꯤ
ꯑꯣ ꯑꯁ ꯊꯦꯡꯉꯦꯅꯦ
ꯎꯝ ꯉꯁꯤꯁꯦ ꯈꯔ ꯊꯦꯡꯉꯦ
ꯑꯗꯣ ꯅꯤꯇꯤꯒꯤ ꯅꯤꯇꯤꯒꯤ ꯑꯃꯨꯛ ꯊꯦꯡ ꯊꯦꯡ ꯇꯧꯕ ꯖꯥꯠꯂꯣ
ꯑꯗꯨꯝ ꯍꯣꯏ ꯊꯕꯛꯁꯨꯨ ꯍꯟꯗꯛ ꯃꯔꯛꯁꯦ ꯀꯌꯥ ꯂꯩꯇꯕꯒꯤꯀꯣ ꯑꯗꯨꯝ ꯑꯗꯨꯝ ꯑꯗꯨꯝ ꯈꯔ ꯊꯦꯡꯅ ꯆꯥꯏ
ꯑ ꯀꯥꯏꯗꯦꯗ ꯌꯨꯝꯗ ꯂꯩꯒꯗꯧꯕ ꯅꯨꯃꯤꯠꯄꯨꯗꯤꯀꯣ
ꯎꯝ
ꯑꯗꯨꯕꯨ ꯆꯥꯛ ꯌꯦꯟꯁꯥꯡꯗꯤ ꯃꯇꯝ ꯆꯥꯅ ꯆꯥꯕꯗꯗꯤ ꯍꯦꯟꯅ ꯐꯩꯍꯦ
ꯌꯥꯝ ꯆꯨꯝꯔꯕꯅꯤ ꯅꯪꯅ ꯍꯥꯏꯕꯗꯣ
ꯎꯝ ꯑꯗꯨꯅꯦ ꯆꯨꯝꯕ ꯈꯛꯇ ꯍꯦꯛ ꯍꯦꯛ ꯍꯥꯏꯕꯅꯤꯅꯦ ꯑꯩ
ꯑꯗꯨꯅꯅꯤꯅꯦ ꯑꯩꯅ ꯑꯗꯨꯝ ꯀꯔꯤ ꯍꯥꯢꯁꯤꯔꯥ
ꯑꯗꯨꯅꯅꯦ ꯑꯩꯁꯨꯨ ꯅꯪ ꯅꯪꯕꯨ ꯍꯦꯛ ꯍꯦꯛ ꯑꯗꯨ ꯃꯥꯏ ꯐꯣꯟ ꯇꯧꯅꯤꯡꯕꯗꯣ ꯅꯪꯅ ꯑꯩꯉꯣꯟꯗ ꯐꯊꯒꯠꯄꯗꯣ ꯑꯩꯅ ꯍꯔꯥꯎꯕ ꯑꯃꯨꯛꯀ ꯉꯁꯤꯁꯤ ꯉꯁꯤꯁꯤꯁꯨ ꯅꯪꯕꯨ ꯐꯣꯟ ꯇꯧꯍꯧꯗ꯭ꯔꯗꯤ ꯑꯩꯁꯦ ꯅꯨꯡꯉꯥꯏꯔꯣꯏ ꯍꯥꯏꯅꯒ ꯉꯥꯏꯕ꯭ꯔꯒ ꯉꯁꯥꯏ ꯑꯌꯣꯛꯇꯨꯅ ꯉꯥꯏꯔꯕꯅꯦ
ꯑꯦ ꯑꯩꯗꯤ
ꯉꯥꯏꯔꯒ
ꯑꯣ ꯑꯩꯗꯤ ꯃꯤ ꯌꯥꯝꯃꯟꯗꯅ ꯑꯩꯁꯦ ꯁꯤ ꯀꯅꯥꯅꯣ ꯁꯤ ꯈꯪꯗ꯭ꯔꯦ ꯅꯤꯡꯁꯤꯡꯗ꯭ꯔꯦꯕ ꯑꯗꯨꯒ ꯑꯃꯨꯛꯀ ꯍꯧꯖꯤꯛꯇ ꯅꯪ ꯑꯗꯨꯝ ꯈꯪꯂꯛꯄꯅꯤꯗ
ꯑꯗꯨꯗꯤ ꯉꯁꯤ ꯎꯝ ꯑꯩꯁꯦ ꯌꯥꯝꯅ ꯅꯪꯒꯤ ꯅꯪꯒꯤꯗꯃꯛ ꯃꯦꯟ ꯑꯣꯏꯗ꯭ꯔꯤꯕ ꯃꯦꯟ ꯑꯣꯏꯔꯗꯤ ꯑꯩ ꯒꯤ ꯅꯝꯕꯔꯗꯨꯒ ꯈꯔ ꯈꯪꯍꯧꯒꯗꯕꯅꯦꯕ
ꯑꯩꯁꯦ ꯍꯣꯏ ꯃꯤ ꯃꯤꯁꯦ ꯌꯥꯝꯃꯟꯗꯅ ꯑꯗꯨꯝ ꯀꯩꯅꯤ ꯃꯤꯡꯁꯨ ꯁꯦꯞ ꯇꯧꯍꯧꯗꯕꯀꯣ
ꯑ ꯎꯝ ꯍꯣꯏꯔꯝꯒꯅꯤ ꯍ
ꯎꯝ
ꯑꯩꯁꯨ ꯆꯞ ꯃꯥꯟꯅꯏꯗ ꯀꯅꯥꯗ ꯀꯅꯥꯔꯥ ꯍꯥꯏꯕꯗꯣ ꯑꯗꯨ ꯈꯣꯟ ꯍꯦꯛ ꯇꯥꯕꯗꯨꯗ ꯑꯃꯨꯛꯀ ꯑꯣ ꯏꯆꯥ ꯅꯨꯄꯥꯗꯨꯅꯦ ꯍꯥꯏꯅꯀꯣ ꯎꯝ ꯌꯥꯝ ꯅꯨꯡꯉꯥꯏꯗ ꯉꯁꯤ ꯁꯨ ꯌꯥꯝ ꯅꯨꯡꯉꯥꯏꯔꯝꯒꯅꯤꯀꯣ ꯅꯨꯃꯤꯠꯁꯦ
ꯑꯗꯨꯝ ꯅꯨꯡꯉꯥꯏ ꯍꯣꯏ ꯁꯥꯁꯨ ꯁꯥꯗꯕ ꯑꯗꯨꯝ ꯑꯗꯨꯝ ꯏꯪꯁꯨ ꯏꯪꯗꯕ
ꯎꯝ ꯍꯣꯏ ꯌꯥꯝ ꯅꯨꯡꯉꯥꯏꯕ ꯅꯨꯃꯤꯠ ꯅꯨꯃꯤꯠꯁꯨ ꯐꯕ ꯑꯗꯨꯅ ꯉꯁꯤꯁꯦ ꯑꯩꯈꯣꯏ ꯃꯤꯌꯥꯝꯒꯤ ꯑꯐꯕ ꯅꯨꯃꯤꯠ ꯑꯣꯏꯁꯤꯗ ꯌꯥꯝ ꯂꯩꯕꯥꯛ ꯐꯥꯕ ꯅꯨꯃꯤꯠ ꯀꯣ ꯍꯔꯥꯎꯕ ꯅꯨꯃꯤꯠ ꯏꯃꯨꯡꯗ ꯌꯥꯝ ꯍꯔꯥꯎꯕ ꯅꯨꯃꯤꯠ ꯑꯣꯏꯁꯤꯗ
ꯍꯣꯏ ꯑꯀꯥꯏ ꯑꯇꯦꯛ ꯌꯥꯎꯗꯅ ꯌꯥꯝꯅ
ꯑ ꯑꯥ ꯍꯣꯏ ꯑꯗꯨ ꯑꯗꯨꯗꯣꯟꯅ ꯃꯊꯪ ꯃꯊꯪ ꯅꯨꯃꯤꯠꯀꯤ ꯑꯗꯨꯝ ꯐꯥꯕꯗꯣ ꯃꯊꯪ ꯃꯊꯪ ꯂꯥꯛꯀꯗꯧꯕꯅꯦꯕꯀꯣ
ꯎꯝ ꯍꯥꯏꯔꯒ ꯏꯁꯣꯔꯁꯤ ꯌꯥꯝ ꯐꯩꯀꯣ ꯃꯤꯑꯣꯏꯕꯒꯤꯗꯃꯛꯇ ꯌꯥꯝꯅ ꯅꯨꯡꯁꯤꯅ ꯇꯧꯕꯤꯑꯕ
ꯍꯣꯏ ꯑꯁꯣꯝꯒꯅꯦ
ꯎꯝ
ꯏꯁꯣꯔꯅ ꯇꯥꯏꯕꯪꯄꯥꯟꯒꯤ ꯃꯤꯁꯤꯡꯒꯤ ꯀꯔꯤ ꯍꯥꯏꯕ꯭ꯔꯥ ꯑꯈꯥꯕꯁꯨ ꯑꯊꯨꯝꯕꯁꯨ ꯃꯍꯥꯎꯁꯨ ꯇꯥꯡ ꯁꯨꯅꯀꯣ ꯃꯍꯥꯎ ꯇꯪꯅꯤꯡꯉꯥꯏ ꯑꯁꯤꯨꯝꯕꯁꯨ ꯑꯥ ꯌꯥꯝ ꯐꯩꯅꯦ ꯑꯩ ꯉꯁꯤ ꯈꯥꯕ ꯆꯥꯅꯤꯡꯉꯦ ꯍꯥꯏꯔꯁꯨ ꯑꯈꯥꯕ ꯂꯩꯌꯦꯀꯣ ꯑꯗꯨ ꯅꯣꯡꯃꯁꯦ ꯑꯁ ꯌꯥꯝ ꯊꯨꯝꯕ ꯉꯁꯤꯗꯤ ꯆꯥꯒꯦ ꯍꯥꯏꯔꯁꯨ ꯆꯥꯅꯤꯡꯉꯥꯏ ꯊꯝꯕꯤꯕ ꯑ ꯏꯁꯣꯔꯁꯤ ꯌꯥꯝ ꯐꯩ ꯑꯁꯦꯡꯕ ꯑꯗꯨ ꯃꯤꯁꯤꯁꯨ ꯑꯃꯨꯕ ꯌꯥꯎ ꯉꯧꯕ ꯌꯥꯎꯋꯦ ꯑꯗꯨ ꯃꯔꯛꯇ ꯈꯔ ꯎꯝ ꯃꯁꯛ ꯐꯥꯕ ꯑꯃꯨ ꯑꯣꯏꯔꯁꯨ ꯁꯨ ꯌꯥꯝꯅ ꯐꯖꯕꯁꯨ ꯂꯩꯌꯦ
ꯎꯝ ꯎꯝ ꯑꯦꯁ ꯃꯇꯝ ꯄꯨꯝꯅꯃꯛꯇ ꯏꯁꯣꯔꯕꯨꯗꯤ ꯊꯥꯒꯠꯀꯗꯧꯕꯅꯤ ꯑꯩꯈꯣꯏ ꯋꯥꯕ ꯃꯇꯝꯗ ꯍꯔꯥꯎꯕ ꯃꯇꯝꯗ ꯑꯗꯨꯝ ꯀꯥꯎꯕ ꯌꯥꯗꯦꯕ
ꯍꯣꯏ
ꯃꯥꯅ ꯇꯧ ꯑꯩꯈꯣꯏ ꯃꯤ ꯈꯔꯗꯤ ꯑꯩꯈꯣꯏꯁꯨ ꯑꯗꯨꯝ ꯃꯇꯝ ꯈꯔ ꯀꯥꯎꯕ ꯃꯇꯝ ꯂꯩꯕ
ꯑꯥ ꯍꯣꯏ ꯂꯩꯩꯌꯦꯦ ꯂꯩꯌꯦꯦ ꯆꯠꯊꯣꯛꯄ ꯀꯥꯟꯗ ꯍꯔꯥꯎꯕ ꯀꯥꯟꯗ ꯃꯔꯥꯛ ꯃꯔꯥꯛꯄꯨꯗꯤ ꯏꯃꯨꯡꯕꯨꯁ ꯏꯃꯨꯡꯕꯨꯁꯨ ꯀꯥꯎꯕ ꯃꯇꯝ ꯂꯩꯌꯦ ꯃꯤꯁꯦꯀꯣ
ꯍꯣꯏ
ꯃꯟꯕꯗꯕ ꯑꯃꯨꯛꯀ
ꯎꯝ
ꯑꯩꯁꯨ ꯅꯤꯡꯁꯤꯡꯗꯕ ꯃꯇꯝꯁꯨ ꯂꯩꯌꯦ
ꯎꯝ ꯑꯁ ꯏꯁꯣꯔꯗꯤ ꯈ꯭ꯋꯥꯏꯗꯒꯤ ꯐꯕ ꯏꯁꯣꯔꯅꯦ ꯑꯩꯈꯣꯏꯅ ꯑꯔꯥꯟꯕ ꯇꯧꯔꯁꯨ ꯂꯥꯟꯕ ꯇꯧꯔꯁꯨ ꯑꯗꯨꯝ ꯃꯥꯗꯤ ꯃꯇꯝ ꯄꯨꯝꯅꯃꯛꯇ ꯉꯥꯛꯄꯤꯅꯕ ꯑꯗꯨꯝ ꯃꯥꯗꯤ ꯂꯩꯌꯦꯕ
ꯍꯣꯏ ꯑꯗꯨꯅꯦ ꯑꯗꯨ ꯉꯁꯤꯁꯤꯗꯤ ꯗꯨꯃꯥꯏ ꯃꯇꯝ ꯂꯦꯡꯒꯔꯗ꯭ꯔꯣ ꯌꯨꯝꯗ
ꯎꯝ ꯑꯗꯨꯝ ꯂꯦꯟꯒꯅꯤꯗ ꯑꯗꯨꯝ ꯑꯩꯈꯣꯏꯗꯤ ꯑꯩꯈꯣꯏꯒꯤ ꯊꯕꯛꯇꯤ ꯁꯤꯅꯤꯅ ꯍꯟꯗꯛ
ꯑ ꯑꯗꯨꯅꯦ ꯑꯩꯁꯨ ꯑꯗ ꯌꯨꯝꯗ ꯑꯗꯨꯝ ꯂꯩꯕꯁꯤꯁꯨ ꯀꯩꯅꯣ ꯇꯧꯋꯦ ꯍꯥꯏꯅ ꯍꯟꯗꯛꯁꯦ ꯄꯩꯁꯥ ꯇꯥꯟꯁꯦꯔꯅ ꯈꯪꯗ꯭ꯔꯦꯅꯦ ꯄꯩꯁꯥ ꯇꯥꯟꯕ ꯊꯕꯛ ꯑꯃ ꯊꯤꯁꯦꯔꯅ ꯀꯟꯅꯗꯤ ꯍꯣꯠꯅꯔꯤꯌꯦ ꯑꯗꯨ ꯄꯩꯁꯥ ꯇꯥꯟ ꯐꯝ ꯀ ꯂꯩꯕ꯭ꯔꯣ ꯅꯣꯏ ꯈꯪꯕ ꯂꯩꯕ꯭ꯔꯣ ꯌꯨꯝꯗ ꯂꯩꯔ ꯂꯩꯔꯒ ꯄꯩꯁꯥ ꯇꯥꯟꯐꯝꯁꯦ ꯑꯃꯨꯛꯀ ꯂꯩꯔꯗꯤ ꯀꯣ ꯍꯥꯏꯅ ꯋꯥꯈꯜꯁꯦ ꯌꯥꯝ ꯈꯜꯂꯒ ꯂꯩꯌꯦ
ꯑ ꯈꯪꯗꯦꯅꯦ ꯍꯧꯖꯤꯛ ꯎꯝ ꯌꯨꯝꯗ ꯂꯩꯔꯒ ꯎꯝ ꯎꯝ
ꯑꯗꯨ ꯂꯩꯔꯀꯥꯟꯗ ꯍꯥꯏꯔꯛꯑꯣꯀꯣ ꯑꯩꯗꯁꯨ ꯑꯩꯉꯣꯟꯗꯁꯨ ꯁꯨ ꯑꯩꯁꯨ ꯈꯪꯉꯗꯤ ꯃꯤꯌꯥꯝ ꯁꯤꯌꯥꯔ ꯇꯧꯔꯒ ꯃꯤꯌꯥꯝ ꯆꯥꯎꯈꯠꯃꯤꯟꯅꯁꯦ ꯍꯥꯏꯕ ꯅꯪꯅꯁꯨ ꯌꯦꯡꯉ ꯑꯩ ꯋꯥꯅ ꯂꯩ ꯔꯒ ꯅꯪꯁꯨ ꯋꯥꯈꯜ ꯅꯨꯡꯉꯥꯏꯔꯣꯏ ꯍꯥꯏꯕꯀꯣ ꯅꯪꯅꯁꯨ ꯋꯥꯅ ꯂꯩꯔꯒ ꯑꯩꯁꯨ ꯋꯥꯈꯜ ꯅꯨꯡꯉꯥꯏꯇꯦ
ꯍꯣꯏ ꯍꯣꯏ ꯃꯤꯑꯣꯏꯕ ꯑꯃ ꯋꯥꯔꯕ ꯃꯇꯝꯗ ꯀꯅꯥꯅ ꯑꯗꯨꯝ ꯅꯨꯡꯉꯥꯏꯒꯗꯧꯕꯅꯣꯕ ꯀꯅꯥꯁꯨ ꯅꯨꯡꯉꯥꯏꯇꯦꯕ ꯎꯔꯒꯀꯣ ꯀꯅꯥꯁꯨ ꯅꯨꯡꯉꯥꯏꯕ ꯃꯤ ꯂꯩꯇꯦ ꯑꯗꯨꯕꯨ ꯃꯇꯦꯡ ꯄꯥꯡꯕ ꯉꯝꯗꯕ ꯒꯤ ꯋꯥꯅꯦꯕ ꯑꯗꯨꯝ ꯋꯥꯃꯤꯅꯥꯏꯌꯦꯕ
ꯎꯝ ꯑꯗꯣ ꯉꯁꯤꯗꯤ ꯀꯔꯤ ꯆꯥꯛ ꯌꯦꯟꯁꯥꯡ ꯆꯥꯒꯦꯅ ꯈꯜꯂꯤꯕ꯭ꯔꯣ
ꯍꯧꯖꯤꯛ ꯑ ꯊꯣꯡꯕꯗꯤ ꯂꯣꯏꯔꯦ ꯍꯧꯖꯤꯛ ꯀꯩꯅꯣ ꯁꯣꯌꯥꯕꯤꯟꯒ ꯀꯩꯅꯣ ꯍꯋꯥꯏ ꯊꯣꯡꯉꯦ
ꯑꯁ ꯍꯥꯎꯔꯅꯤ ꯀꯣ ꯑꯩꯗꯤ ꯉꯁꯤꯁꯦ ꯅꯣꯡ ꯆꯨꯕꯒꯤ ꯏꯟꯁꯥꯡ ꯂꯧꯕ ꯆꯠꯒꯦꯅ ꯈꯜꯂꯝꯕꯗꯣ ꯅꯣꯡ ꯆꯨꯕꯒꯤ ꯆꯠꯊꯣꯛꯅꯤꯡꯗ꯭ꯔꯒꯦ ꯑꯃꯨꯛ ꯍꯋꯥꯏꯒ ꯁꯧꯒ꯭ꯔꯤꯒ ꯑꯃꯨꯛ ꯆꯥꯔꯦ
ꯎꯝ ꯎꯝ ꯅꯪ ꯎꯝ ꯊꯕꯛ ꯍꯥꯏꯕꯗꯨ ꯀꯩꯅꯣ ꯌꯨꯝꯗꯨ ꯖꯒꯥ ꯂꯩꯕ꯭ꯔꯥ ꯖꯒꯥ ꯍꯥꯏꯕꯗꯤ ꯌꯦꯟ ꯌꯦꯟ ꯂꯣꯏꯅꯤꯉꯥꯏꯒꯨꯝꯕ
ꯌꯦꯟꯒꯤꯗꯤ ꯀꯩꯅꯣ ꯇꯧꯒꯗꯧꯕ ꯃꯥꯜꯂꯦ
ꯑꯣ
ꯖꯒꯥꯁꯤ ꯌꯥꯝ ꯆꯥꯎꯗꯕꯒꯤ ꯑꯗꯨꯕꯨ ꯀꯣ ꯑꯩꯒꯤꯁꯦ ꯄꯥꯟ ꯒꯨꯨꯝꯕ ꯄꯥꯟ ꯍꯥꯏꯕꯁꯦ ꯃꯁꯔꯨꯝꯒꯨꯝꯕ ꯀꯣ ꯑꯩꯈꯣꯏ ꯀꯔꯤ ꯍꯥꯏꯅꯤ ꯑꯗꯨꯒꯨꯝꯕ ꯆꯦꯡꯒꯨꯝ ꯍꯥꯏꯕ ꯇꯥꯔꯦꯀꯣ ꯑꯗꯨꯒꯨꯝꯕ ꯊꯥꯕꯗꯤ ꯌꯥꯝ ꯄꯥꯝꯕꯅꯦꯕꯀꯣ ꯑꯗꯨꯒꯤꯗꯤ ꯎꯝ ꯀꯥꯗꯤ ꯂꯩꯌꯦ ꯑꯍꯥꯡꯕ
ꯑꯣꯣ ꯅꯪ ꯆꯦꯡ ꯆꯦꯡꯒꯨꯝ ꯍꯥꯏꯔꯒ ꯅꯪ ꯇ꯭ꯔꯦꯅꯤꯡꯒꯨꯝꯕ ꯆꯠꯅꯤꯡꯂꯗꯤ ꯀꯩꯅꯣ ꯑꯩ ꯐꯦꯁꯕꯨꯛꯇ ꯅꯍꯥꯟ ꯊꯦꯡꯅꯏꯌꯦꯕ ꯇ꯭ꯔꯦꯅꯤꯡ ꯁꯦꯟꯇꯔ ꯑꯃ
ꯑꯣ ꯑꯣ
ꯑꯗꯨꯒꯨꯝꯕꯁꯨ ꯆꯠꯂꯁꯨ ꯌꯥꯏ ꯃꯣꯏꯒꯤꯗꯣ ꯇꯝꯅꯤꯡꯕ ꯈꯣꯠꯄ ꯂꯩꯔꯗꯤ ꯑꯗꯨꯝ ꯐ꯭ꯔꯤꯗ ꯇꯝꯕ ꯌꯥꯏ ꯍꯥꯏꯌꯦ
ꯑꯣ ꯑꯣ ꯑꯣ ꯑꯣ
ꯃꯣꯏ ꯀꯩꯅꯣ ꯇꯧꯕꯗꯣ ꯁꯥꯕꯗꯣ ꯁꯦꯡꯒꯨꯝ
ꯍꯣꯏ ꯑꯗꯨꯝ ꯎꯝ ꯁꯥꯕꯒꯤ ꯇꯝꯕꯗꯣ
ꯀꯪꯂ ꯇꯣꯡꯕꯤꯗ ꯑꯣꯏꯕ ꯃꯥꯜꯜꯂꯤꯦ ꯃꯟꯇ꯭ꯔꯤ ꯄꯨꯈ꯭ꯔꯤ ꯃꯟꯇ꯭ꯔꯤ ꯄꯨꯈ꯭ꯔꯤ ꯑꯣꯏꯕ ꯃꯥꯜꯂꯦ
ꯑꯣ ꯃꯟꯇ꯭ꯔꯤ ꯄꯨꯈ꯭ꯔꯤꯗꯤ ꯑꯗꯨꯝ ꯆꯠ ꯕꯨꯗꯤ ꯌꯥꯏ ꯑꯗꯨ ꯀꯪꯂꯥ ꯇꯣꯝꯕꯤ ꯑꯗ ꯀꯩꯅꯣ ꯇꯧꯔꯗꯤ ꯈꯔ ꯊꯥꯞꯄ ꯀꯣ
ꯎꯝ ꯍꯝ
ꯑꯗꯨ ꯇꯝꯅꯤꯡꯉꯦ
ꯎꯝ
ꯑꯗꯨ ꯀꯅꯤꯡꯉꯥꯏ ꯅꯠꯇ꯭ꯔꯁꯨ ꯏꯃꯨꯡꯒꯤ ꯆꯥꯅꯤꯡꯉꯥꯏ ꯈꯤꯇꯪ ꯈꯤꯇꯪꯗ ꯑꯣꯏꯔꯁꯨ ꯌꯥꯝꯌꯣꯟꯅꯤꯡꯉꯥꯏ ꯊꯣꯛꯇ꯭ꯔꯁꯨ ꯂꯩꯀꯥꯏꯗ ꯁꯦꯝꯃꯦ ꯍꯥꯏꯕ ꯀꯥꯟꯗ ꯂꯧꯒꯦ ꯍꯥꯏꯕꯒꯤ ꯈꯔ ꯈꯔ ꯑꯗꯨꯝ ꯄꯤꯊꯣꯛꯄ ꯈꯛꯇ ꯑꯣꯏꯔꯁꯨ ꯀꯣ
ꯎꯝ
ꯑꯗꯨꯝ ꯁꯦꯝꯅꯤꯡꯉꯦ ꯊꯥꯅꯤꯡꯉꯦꯕ ꯑꯗꯨ ꯅꯍꯥꯟ ꯈꯔ ꯅꯣꯡ ꯅꯤꯅꯤ ꯍꯨꯝꯅꯤ ꯈꯛꯇꯗꯤ ꯇꯝꯃꯦ ꯑꯗꯨ ꯂꯣꯏꯅꯃꯛꯇꯤ ꯈꯪꯍꯧꯗꯕ ꯑꯗꯨꯒ ꯍꯟꯗꯛꯀꯥꯟꯁꯦ ꯎꯝ ꯀꯩꯅ ꯆꯥꯔꯨꯗꯣ
ꯑ ꯑꯥ
ꯌꯥꯝ ꯍꯦꯟꯈ꯭ꯔꯕ ꯑꯩꯒꯤꯀꯣ ꯑꯗꯨꯅ ꯆꯔꯨꯁꯦ ꯃꯇꯝ ꯂꯥꯛꯑꯀꯥꯟꯗ ꯄꯩꯔꯒ ꯆꯔꯨꯁꯤ ꯁꯦ ꯃꯣꯏꯅ ꯍꯥꯏꯕ ꯅꯣꯡꯕꯨ ꯆꯨꯔꯒ ꯆꯣꯠꯍꯜꯂꯗꯤ ꯑꯃꯨꯛꯀ ꯎ ꯆꯦꯡꯒꯨꯝꯗꯣ ꯐꯖꯅ ꯍꯧꯗꯦ ꯍꯥꯏꯌꯦꯦ ꯑꯗꯨꯅ ꯍꯟꯗꯛꯁꯤꯗꯤ ꯈꯔ ꯀꯩꯅꯣ ꯇꯧꯕꯀꯣ ꯑꯗꯨ ꯆꯔꯨꯗꯨ ꯐꯪꯂꯪꯂꯗꯤ ꯁꯦꯝꯕꯗꯤ ꯌꯥꯗꯤ ꯌꯥꯕꯅꯤ
ꯎꯝ ꯎꯝ ꯎꯝ
ꯆꯔꯨꯁꯤꯁꯨ ꯈꯔ ꯃꯐꯝꯗꯗꯤ ꯂꯩꯗꯤ ꯂꯩ ꯑꯗꯨ ꯍꯥꯏꯔ ꯑꯣꯏꯔꯁꯨ ꯇꯥꯡꯕꯀꯣ
ꯎꯝ
ꯑꯩꯈꯣꯏꯅ ꯂꯧꯗ ꯑꯩꯈꯣꯏ ꯂꯧꯗꯒꯨꯝꯕ ꯈꯤꯇꯒꯤ ꯃꯔꯤ ꯇꯥꯒꯤ ꯂꯧꯗꯒꯨꯝꯕꯗ ꯃꯣꯏꯅ ꯄꯩꯁꯥ ꯈꯔ ꯀꯩꯅꯣ ꯇꯧꯔꯁꯨ ꯍꯣꯡꯅ ꯈꯔ ꯍꯣꯡꯅ ꯍꯥꯏꯕ ꯇꯥꯔꯦꯀꯣ ꯑꯗꯨꯒꯨꯝꯕꯗ ꯄꯥꯕꯕꯥꯅꯤꯗ
ꯎꯝ ꯍꯝ
ꯑꯗꯨ ꯇꯧꯔꯒ ꯊꯥꯕ
ꯅꯪꯅ ꯇꯁꯦꯡꯅ ꯎꯝ ꯅꯪꯅ ꯇꯁꯦꯡꯅ ꯀꯩꯅꯣ ꯇꯧꯔꯗꯤ ꯑꯗꯨꯝ ꯍꯩꯔꯛꯀꯅꯤꯗ ꯍꯥꯏꯕꯗꯤ ꯑꯩ ꯍꯧꯖꯤꯛ ꯇꯧꯋꯦ ꯁꯤ ꯌꯥꯝ ꯊꯣꯛꯇꯦꯗ ꯍꯥꯏꯅ ꯋꯥꯈꯟꯗꯣ ꯑꯃꯨꯛ ꯍꯟꯊꯕ ꯇꯧꯗꯕꯤꯗ ꯑꯗꯨꯝ ꯇꯧꯔ ꯇꯧꯔ ꯈꯪꯕꯁꯨ ꯍꯦꯜꯂꯛꯀꯅꯤꯕ ꯈꯉꯨꯁꯨ ꯍꯦꯜꯂꯛꯀꯅꯤ ꯑꯗꯨꯝ ꯇꯧꯔ ꯑꯗꯨꯝ ꯁꯣꯏꯔꯦ ꯍꯥꯏꯅ ꯈꯨꯗꯛꯇ ꯇꯣꯛꯄꯗꯨꯗꯤ ꯌꯥꯗꯦꯕ ꯑꯗꯨꯝ ꯍꯧꯖꯤꯛ ꯍꯩꯕꯁꯤꯡꯗꯣ ꯑꯗꯨꯝ ꯇꯧꯔ ꯇꯧꯔ ꯑꯗꯨꯝ ꯍꯩꯔꯛꯄꯅꯦꯕ ꯂꯥꯁ ꯇ ꯑꯗꯨꯝ ꯃꯥꯏ ꯄꯥꯛꯄꯅꯦꯕ ꯑꯗꯨ ꯑꯅ ꯅꯪꯅ ꯇꯧꯒꯦ ꯍꯥꯏꯔꯗꯤ ꯇꯧꯕ ꯌꯥꯔꯗꯤ ꯑꯗꯨꯝ ꯇꯧꯑꯣ ꯅꯪ ꯑꯥ ꯑꯗꯨꯝ ꯌꯨꯇꯨꯞꯀꯨꯝꯕꯗꯁꯨ ꯑꯗꯨꯝ ꯎꯔꯕꯅꯦ ꯁꯤ ꯇꯧꯕ ꯎꯝ
ꯑꯗꯨ ꯃꯤ ꯈꯔꯅꯀꯣ ꯃꯔꯨꯗꯣ ꯂꯧꯔꯒ ꯊꯥꯕ ꯀꯥꯟꯗ ꯎꯝ ꯑꯗꯨ ꯐꯅ ꯌꯥꯝꯅ ꯎꯝ ꯍꯧꯗꯕꯁꯨ ꯂꯩꯌꯦ ꯍꯥꯏ ꯑꯗꯨꯅ ꯑꯩꯅ ꯈꯟꯕꯁꯦ ꯃꯔꯨꯗꯒꯤ ꯑꯣꯏꯕ ꯄꯨ ꯍꯥꯏꯅꯤꯛ ꯍꯥꯏꯕꯗꯤ ꯂꯨ ꯅꯥꯟꯅ ꯂꯩꯒꯗꯕꯅꯤ ꯍꯥꯏꯕꯀꯣ ꯑꯗꯨ ꯃꯣꯠꯄꯗꯒꯤ ꯑꯣꯏꯕ꯭ꯔꯥ ꯑꯗꯨ ꯃꯔꯨꯗꯒꯤꯔꯥ ꯍꯥꯏꯕꯗꯨ ꯈꯔ ꯑꯩꯅ ꯎꯝ ꯐꯪꯕꯗ ꯋꯥꯠꯄ ꯑꯃ ꯂꯩꯕ ꯑꯗꯨ ꯈꯔꯅꯗꯤ ꯑꯩ ꯌꯥꯝ ꯂꯨꯅ ꯅꯥꯟꯅ ꯁꯦꯡꯅ ꯈꯨꯠ ꯁꯥꯁꯤꯁꯨ ꯐꯖꯅ ꯁꯦꯡꯗꯣꯛꯔꯒ ꯁꯦꯝꯅꯗꯤ ꯇꯧꯕꯅꯤ ꯑꯗꯨ ꯑꯣꯏꯔꯁꯨ ꯍꯧꯗꯦ ꯍꯥꯏꯕ ꯑꯗꯨ ꯃꯔꯨꯗꯒꯤ ꯑꯣꯏꯕ꯭ꯔꯥ ꯍꯥꯏꯕ ꯑꯃ ꯑꯩꯒꯤꯁꯦ ꯈꯔ ꯎꯝ ꯈꯜꯂꯒ ꯂꯩꯌꯦ ꯑꯗꯨ
ꯎꯝ ꯍꯣꯏ ꯅꯪ ꯑꯗꯨꯝ ꯇꯧ ꯍꯥꯏꯕꯗꯤ ꯑꯃ ꯑꯅꯤ ꯇꯧꯔꯒ ꯁꯤꯅ ꯑꯁꯤꯒꯤ ꯃꯑꯣꯡꯗ ꯇꯧꯕꯅ ꯐꯕ꯭ꯔꯥ ꯁꯤ ꯃꯑꯣꯡꯗ ꯇꯧꯕꯅ ꯐꯔꯥ ꯑꯅꯤ ꯑꯍꯨꯝ ꯇꯧꯔꯒ ꯅꯪ ꯑꯗꯨꯝ ꯌꯦꯡꯉꯣꯕ ꯌꯦꯡꯒ ꯑꯗꯨꯝ ꯇ꯭ꯔꯥꯏ ꯑꯗꯨꯝ ꯇꯧꯕ ꯅꯪ ꯂꯥꯁꯇ ꯑꯗꯨꯝ
ꯃꯥꯏ ꯄꯥꯛꯀꯅꯤ ꯑꯅꯦ ꯆꯦꯡꯒꯣꯝꯗ ꯆꯦꯡꯒꯣꯝꯁꯤꯗꯤ ꯀꯔꯤ ꯍꯥꯏꯕ꯭ꯔꯥ ꯍꯥꯏꯒ ꯍꯛꯆꯥꯡꯁꯨ ꯌꯥꯝ ꯐꯩ ꯍꯥꯏꯌꯦꯀꯣ
ꯑꯁ ꯌꯥꯝ ꯀꯩꯅꯣ ꯍꯛꯆꯥꯡꯒꯤꯗꯤ ꯎꯝ ꯑ ꯁꯥꯒꯤ ꯃꯅꯝ ꯈꯔ ꯆꯦꯟꯗ꯭ꯔꯣ ꯃꯥꯗ ꯃꯗ ꯑꯣ ꯍꯣꯏ ꯌꯥꯝꯅꯁꯨ ꯍꯥꯎꯕꯅꯦ ꯍꯛꯆꯥꯡꯒꯤꯁꯨ ꯌꯥꯝ ꯀꯟꯅꯅꯕ
ꯎꯝ ꯍꯥꯎꯁꯨ ꯍꯥꯎꯕ ꯍꯛꯆꯥꯡꯒꯤꯁꯨ ꯀꯥꯟꯅꯕ ꯑꯗꯨꯅ ꯑ ꯍꯧꯖꯤꯛꯁꯦ ꯆꯦꯡꯒꯨꯝꯁꯦ ꯌꯥꯝꯅ ꯎꯝ ꯃꯣꯏ ꯃꯥꯏ ꯄꯥꯛꯂꯒ ꯇꯧꯕꯁꯤꯡꯁꯤꯗꯤ ꯎꯝ ꯑꯃꯔꯛ ꯊꯥꯕ ꯀꯥꯟꯗ ꯇꯣꯡꯁ ꯀꯣ ꯑꯗꯨꯝ ꯌꯥꯝ ꯇꯣꯡꯉꯦ ꯍꯥꯏꯌꯦ
ꯎꯝ
ꯑꯗꯨꯅ ꯑꯩꯁꯦ ꯇꯧꯗꯤ ꯇꯧꯅꯤꯡꯕ
ꯑꯦ ꯇꯣꯡꯒꯅꯤꯍꯦ